ꯍꯜꯂꯣ ꯇꯥꯄ꯭ꯔꯣ
ꯇꯥꯏꯌꯦ
ꯀꯔꯤ ꯇꯧꯔꯒ ꯂꯩꯕ꯭ꯔꯥ
ꯀꯩꯗꯧꯔꯤꯅꯣ
ꯑꯩ ꯍꯧꯖꯤꯛ ꯕꯣꯜ ꯌꯦꯡꯉꯒ ꯂꯩꯔꯤꯕꯅꯤ ꯕ꯭ꯔꯦꯛ ꯊꯣꯛꯄꯒꯤ
ꯑꯣ ꯃꯦꯁꯤ ꯑꯣ ꯔꯣꯅꯥꯜꯗꯣ ꯎꯝ
ꯑꯩꯗꯤ ꯑꯅꯤꯃꯛ ꯅꯠꯇꯦ
ꯀꯔꯤꯔꯣ ꯑꯗꯨꯗꯤ
ꯑꯩꯗꯤ ꯖꯔꯃꯅꯤꯒ ꯐ꯭ꯔꯥꯟꯁꯇ ꯂꯩꯕꯅꯦ ꯖꯔꯃꯅꯤꯗꯤ ꯂꯩꯍꯧꯈ꯭ꯔꯦ ꯐ꯭ꯔꯥꯟꯁꯇ ꯈꯛꯇ ꯉꯥꯏꯔꯦ
ꯑꯣ ꯌꯨꯝꯗ ꯂꯩꯕ꯭ꯔꯣ ꯀꯗꯥꯏꯗ ꯂꯩꯒꯦ
ꯑꯩꯁꯦ ꯌꯨꯝꯗ ꯅꯠꯇꯦ ꯏꯆꯦ ꯍꯗ ꯂꯩ
ꯚꯜꯗꯔꯣ
ꯑꯗꯨꯀꯣ ꯇꯦꯛꯁꯇ ꯈꯥꯏꯁꯦ ꯑꯗ ꯍꯥꯏꯕ ꯌꯥꯗꯕꯅꯤ
ꯎꯝ ꯃꯥꯅꯦ ꯃꯥꯅꯦ
ꯆꯥꯛ ꯀꯩꯀꯥꯗꯤ ꯆꯥꯔꯕ꯭ꯔꯣ ꯅꯪꯗꯤ
ꯍꯣꯏ ꯑꯩ ꯆꯥꯛ ꯆꯥꯗ꯭ꯔꯦ ꯉꯁꯤ ꯑꯆꯥꯄꯣꯠ ꯑꯣꯏꯅ ꯆꯥꯔꯦ
ꯀꯔꯤ ꯑꯆꯥꯄꯣꯠ ꯆꯥꯔꯨꯕ꯭ꯔꯥ ꯅꯪꯗꯤ ꯆꯥꯛ ꯆꯥꯗꯔꯤꯗ
ꯁꯤꯡꯖꯨꯅꯦ ꯁꯤꯡꯖꯨ ꯆꯥꯔꯦ ꯕꯣꯔꯥ ꯆꯥꯔꯦ ꯄꯥꯅꯤꯄꯨꯔꯤ ꯆꯥꯔꯦ ꯐ꯭ꯔꯥꯏ ꯔꯥꯏꯁ ꯆꯥꯔꯦ ꯆꯥ ꯊꯛꯑꯦ
ꯑ
ꯎ
ꯑꯗꯨꯒꯤꯅꯤꯅ ꯅꯪꯅ ꯆꯥꯛ ꯆꯥꯅꯤꯡꯗ꯭ꯔꯤꯁꯦ
ꯃꯥꯅꯦ ꯃꯥꯅꯦ ꯀ ꯏꯟꯖꯥꯡ ꯆꯥꯒꯦ
ꯉꯁꯤ ꯊꯔꯣꯏ ꯊꯣꯡꯕ ꯆꯥꯏ
ꯑꯦ ꯍꯥꯎꯔꯝꯅꯤꯗ
ꯑꯁ ꯌꯥꯝ ꯍꯥꯎꯋꯦ ꯌꯥꯝ ꯆꯥꯈ꯭ꯔꯦ
ꯑꯣꯝ
ꯅꯪꯒꯤ ꯍꯧꯖꯤꯛ ꯍꯧꯖꯤꯛꯇꯤ ꯀꯩꯗꯧꯕ ꯀꯌꯥ ꯀꯔꯤ ꯇꯧꯔꯒ ꯂꯩꯕ꯭ꯔꯥ ꯁꯝꯒꯤ
ꯍꯧꯖꯤꯛꯔꯣ
ꯎꯝ ꯅꯠꯇꯦ ꯊꯕꯛꯀꯨꯝꯕ ꯇꯧꯔꯒ ꯂꯩꯕ꯭ꯔꯥ ꯅꯠꯇ
ꯂꯥꯏ ꯇꯝꯃꯦ
ꯑꯠꯆꯥ ꯑꯠ ꯑꯠ ꯑꯦꯝ ꯌꯨꯗ ꯂꯩꯕ꯭ꯔꯥ ꯅꯪꯁꯨ
ꯂꯩ
ꯑ ꯀꯔꯤ ꯗꯤꯄꯥꯔꯠꯃꯦꯟꯗ ꯂꯩꯕ꯭ꯔꯥ
ꯀꯩꯗ ꯃꯥꯟꯒꯦ ꯒꯦꯐ ꯇꯧ ꯑꯩꯁꯤ
ꯎ ꯀꯥꯏꯅꯤ ꯋꯥꯔꯤꯔꯤꯁ ꯅꯏꯁꯦ
ꯍꯥꯥ
ꯅꯤ ꯋꯥꯔꯤ ꯁꯅꯖꯦ
ꯁꯖꯤꯛ ꯈꯛꯇ ꯋꯥꯔꯤ ꯁꯥꯔꯒ ꯑꯗꯨ ꯒ꯭ꯁ ꯇꯧꯕ ꯀꯩꯅꯣ ꯉꯝꯃꯗꯤ
ꯎꯝ
ꯎ
ꯑꯩꯅ ꯍꯥꯏꯕꯗꯤꯅꯦ
ꯑ
ꯍꯣꯏ ꯑꯅꯤꯅ ꯋꯥꯔꯤ ꯁꯥꯟꯅꯩꯁꯦ
ꯑꯥ ꯑꯇ ꯇ ꯑꯠꯇ ꯈꯪꯉꯦ ꯈꯪꯉꯦ ꯈꯪꯉꯦ ꯑꯆꯥ
ꯇꯅ
ꯇꯔꯦ ꯇꯔꯦ ꯑꯩ ꯉꯁꯥꯏ ꯑꯃ ꯀꯩꯅꯣ ꯇꯧꯕꯗꯨꯁꯨ ꯅꯋꯥꯅꯤ ꯃꯥꯟꯅꯔꯝꯒꯅꯤ ꯑꯗꯨꯗꯤ
ꯍꯣꯏꯌꯦ ꯍꯣꯏ ꯆ
ꯅꯪꯗꯤ ꯍꯧꯖꯤꯛ ꯂꯣꯏꯔꯒ
ꯂꯣꯏꯔꯒ ꯃꯁꯇꯔ ꯂꯣꯏꯔꯦ ꯑꯗꯨꯒ ꯃꯈꯥ ꯇꯧꯕ
ꯑꯠ ꯑꯠ ꯕꯤ ꯑꯦꯠ ꯇꯧꯋꯤꯔ ꯅꯪꯁꯨ
ꯕꯤ ꯑꯦꯠ ꯇꯧꯗꯦ ꯑꯩꯗꯤ ꯕꯤ ꯑꯦꯠ ꯇꯧꯗꯍꯧꯗ꯭ꯔꯦ
ꯑꯣ ꯀꯔꯤ ꯑꯣꯏꯅ ꯇꯧꯕ ꯑꯗꯨꯗꯤ ꯃꯈꯥ ꯃꯁꯇꯔ ꯑꯅꯤ ꯇꯧꯕ꯭ꯔꯥ
ꯇꯧꯗꯤꯌꯦ ꯃꯥꯁꯇꯔ ꯑꯅꯤ ꯇꯧꯗꯤꯌꯦ ꯃꯥꯁꯇꯔ ꯃꯈꯥ ꯇꯔꯒꯤ ꯃꯊꯪꯒ ꯇꯧꯕꯗꯣ ꯇꯧꯋꯦ ꯍꯧꯖꯤꯛ
ꯑ ꯁꯤꯝꯐꯩꯀꯣ ꯃꯤꯗꯤ
ꯅ ꯅꯁꯤꯨꯅꯦ ꯇꯝꯕ꯭ꯔꯥ
ꯑꯩ ꯇꯝꯃꯝꯃꯦ ꯇ꯭ꯋꯦꯟꯇꯤ ꯐꯥꯏꯚꯇ ꯂꯣꯏꯕꯗ ꯉꯥꯏꯔ ꯑꯩ
ꯑꯣ ꯑꯩꯈꯣꯏ ꯑꯩꯈꯣꯏ ꯖꯨꯅꯤꯌꯔ ꯑꯣꯏꯗꯣꯏꯅꯦ ꯍꯥꯏꯕꯗꯤ ꯅꯪꯗꯣ
ꯎꯝ ꯆꯍꯤ ꯑꯃ ꯖꯨꯅꯤꯌꯔ ꯑꯣꯏꯔꯝꯒꯅꯤ
ꯑ ꯃꯥꯅꯦ
ꯅꯣꯏꯁꯦ ꯅꯦꯠ ꯅꯦꯠꯁꯦ ꯄꯪꯐꯥꯎꯗ ꯐꯥꯎꯕ ꯃꯥꯜꯂꯦꯗ
ꯎꯝ ꯑꯗ ꯃꯥꯥꯏ ꯀꯩ ꯀꯅꯣ
ꯑꯩꯅ ꯁꯣꯝꯗ ꯐꯥꯎꯕ ꯉꯝꯗꯅ ꯇꯧꯔꯤ ꯀꯥꯟꯁꯤꯗ ꯅꯣꯏꯗꯤ ꯄꯪꯐꯥꯎꯗ ꯐꯥꯎꯕ ꯃꯥꯜꯂꯦꯅ
ꯅꯏꯠ ꯄꯥꯁ ꯂ ꯑꯣ
ꯍꯥꯥ
ꯂꯥꯏꯅꯤꯡꯛ ꯄꯁꯤ ꯂꯥꯛꯑꯣꯕ ꯂꯥꯏꯕ꯭ꯔꯦꯔꯤꯗ
ꯑ ꯂꯥꯏꯕ꯭ꯔꯦꯔꯤꯗ ꯆꯪꯉꯒ ꯊꯣꯛꯄ ꯉꯝꯗ꯭ꯔꯒꯅ ꯇꯧꯔꯛꯅꯤꯅꯦ
ꯀꯔꯤꯦ
ꯂꯥꯏꯕ꯭ꯔꯦꯔꯤꯗꯁꯨ ꯌꯥꯝ ꯇꯣꯏꯅꯗꯤ ꯆꯪꯗꯦ ꯑꯗꯨꯝ ꯆꯪꯕꯗꯤ ꯆꯪꯉꯝꯃꯦ ꯑꯗꯨꯒ ꯅꯣꯏꯗꯧꯅ ꯆꯪꯗꯕꯒꯤꯔꯥ ꯈꯪꯗꯦ ꯅꯦꯠꯇꯣ ꯐꯥꯎꯗꯣꯏꯅꯦ
ꯑꯩꯈꯣꯏꯅ ꯆꯪꯕꯤꯌꯦ
ꯅꯪ ꯀꯩꯅꯣ ꯄꯤ ꯑꯩꯆ ꯗꯤ ꯇꯧꯕ ꯆꯍꯤ ꯀꯌꯥꯒ ꯁꯨꯔꯒꯦ ꯆꯍꯤ ꯐꯥꯔꯕ꯭ꯔꯥ ꯐꯥꯗ꯭ꯔꯤꯕ꯭ꯔ ꯑꯠꯆꯥ ꯑꯠꯆꯥ ꯐꯩꯅꯦꯗꯁꯨ
ꯍꯣꯏ
ꯈꯔꯒꯤ ꯃꯇꯨꯡꯗꯗꯤ ꯗꯣꯛꯇꯔ ꯑꯣꯏꯔꯅꯤꯀꯣ
ꯑꯗꯨꯏꯅꯦ
ꯀꯩ ꯏꯟꯁꯥꯡ ꯆꯥꯒꯦ ꯅꯪ ꯉꯥꯁꯤ
ꯑꯁ ꯑꯩꯕꯨ ꯉꯁꯥꯏ ꯍꯥꯏꯈ꯭ꯔꯤꯗꯨꯗꯤ
ꯑꯣ ꯊꯥꯔꯣꯏ ꯀꯗꯥꯏꯗꯩ ꯊꯥꯔꯣꯏꯅꯣ
ꯂꯩꯔꯤꯅꯦ ꯀꯩꯅꯣꯗꯒꯤ
ꯑꯇꯩ ꯈꯨꯜꯂꯨꯕ꯭ꯔꯥ ꯈꯜꯂꯒ
ꯂꯧꯕꯨꯛꯀꯤ ꯊꯔꯣꯏꯅꯦꯅ ꯌꯣꯜꯂꯒ ꯂꯩꯕ ꯑꯗꯨꯒꯤ ꯑꯗꯨꯒꯤ ꯂꯩꯕ
ꯂꯥꯕꯨꯛꯇꯩ ꯈꯨꯜꯂꯨ ꯌꯥꯗ꯭ꯔꯣ
ꯑꯁ ꯂꯧꯕꯨꯛꯇꯒꯤ ꯈꯨꯟꯒꯗꯕꯗꯣ ꯂꯩꯇꯕꯗꯣ
ꯀꯅꯥꯅ ꯊꯣꯡꯉꯤꯅꯣ ꯊꯥꯔꯣꯏꯗꯣ
ꯏꯆꯦꯅ ꯊꯣꯡꯕꯅꯦ ꯏꯆꯦ ꯍꯣꯏꯗ ꯂꯩꯕ
ꯑꯣ ꯅꯣꯏ ꯆꯦꯗꯤ ꯃꯩꯇꯩꯗ ꯌꯨꯝ ꯄꯥꯜꯂꯤꯔꯣ ꯅꯠꯇ꯭ꯔꯥꯒ ꯅꯣꯏ ꯖꯥꯇꯤꯗ ꯄꯥꯜꯂꯤꯔꯣ
ꯎꯝ ꯅꯠꯇꯦ ꯑꯩꯈꯣꯏ ꯖꯥꯠꯇꯤꯁꯨ ꯅꯠꯇꯦ ꯅꯠꯇꯦ ꯑꯇꯣꯞꯄꯗ ꯆꯤꯔꯨꯗ
ꯑꯣ ꯎꯝ
ꯈꯪꯕ꯭ꯔꯥ ꯆꯤꯔꯨ
ꯈꯪꯉꯦ
ꯑꯣ ꯈꯪꯉꯥꯗꯤ ꯐꯥꯔꯦ
ꯍꯝ ꯍꯝ
ꯉꯁꯤꯗꯤ ꯀꯔꯤ ꯇꯧꯔꯒ ꯂꯩꯈ꯭ꯔꯅꯤ ꯂꯥꯏꯔꯤꯛ ꯄꯥꯔꯒ ꯂꯩꯒꯗ꯭ꯔꯣ
ꯇꯨꯝꯃꯅꯤꯗ ꯍꯌꯦꯡ ꯑꯌꯨꯛ ꯉꯟꯅꯅꯦ ꯇꯨꯏꯁꯟ ꯆꯠꯀꯅꯤꯕ
ꯑꯠꯆꯥ ꯆꯥ ꯍꯣꯝ ꯇ꯭ꯌꯨꯇꯔ ꯆꯠꯄ꯭ꯔꯥ ꯅꯪ
ꯑꯥꯎ
ꯂꯥꯏꯔꯤꯛ ꯌꯥꯝ ꯍꯩꯕꯅꯤꯅꯦ
ꯀꯗꯥꯏꯗꯩꯅꯣ ꯄꯩꯁꯥ ꯂꯩꯇꯕꯩ ꯆꯠꯂꯤꯅꯦ ꯕ꯭ꯔꯦꯛꯇꯣ ꯄꯨꯡ ꯀꯌꯥ ꯊꯥꯗꯣꯏꯅꯣ ꯕꯣꯜꯒꯤ ꯕꯣꯜꯒꯤ ꯕ꯭ꯔꯦꯛꯇꯣ
ꯐꯤꯐꯇꯤꯟ ꯃꯤꯅꯤꯠꯁ
ꯑꯣ ꯐꯤꯐꯇꯤꯟ ꯀꯩ ꯑꯦꯞꯁꯇꯩ ꯌꯦꯡꯒꯦ ꯍꯥꯏꯌꯦ
ꯑꯩꯗꯤ ꯀꯩꯅꯣꯗ ꯇꯤꯚꯤꯗ ꯌꯦꯡꯕꯅꯦ ꯅꯣꯏ ꯑꯦꯞ ꯑꯣ ꯀꯩꯅꯣ ꯂꯤꯡ ꯊꯥꯔꯛꯎꯔꯥ ꯌꯦꯡꯅꯤꯡꯉꯗꯤ ꯑꯩꯉꯣꯟꯗ ꯂꯤꯡꯕꯨꯗꯤ ꯂꯩꯌꯦ ꯍꯣꯏ ꯍꯣꯏ ꯊꯥꯔꯛꯀꯦ ꯊꯥꯔꯛꯀꯦ
ꯎꯝ ꯊꯥꯔꯛꯑꯣ
ꯍꯦꯜꯂꯣ ꯁꯄ꯭ꯔꯣꯠꯁꯅ ꯋꯥꯆꯦꯞꯀꯤ ꯆꯦꯅꯦꯜ ꯑꯃ ꯂꯩꯕꯅꯦ ꯋꯥꯆꯦꯞꯇ ꯑꯗꯨ ꯃꯣꯏꯒꯤ ꯆꯦꯅꯦꯜꯗꯁꯨ ꯑꯗꯨꯝ ꯄꯤꯕꯅꯦ ꯄꯤꯕꯗꯤ
ꯎꯝ ꯑꯩꯗꯤ ꯄꯥꯝꯗꯦꯗ ꯑꯩꯗꯤ ꯕꯣꯜ ꯈꯪꯗꯦ ꯑꯃꯇ
ꯑꯁ ꯉꯁꯤ ꯏꯪꯂꯦꯟꯒ ꯗꯤꯌꯥꯔ ꯀꯣꯡꯒꯣ ꯂꯩꯌꯦ ꯌꯥꯝ ꯐꯖꯕꯅꯦ ꯃꯦꯠꯁꯇꯨ ꯃꯩ ꯍꯧꯕꯅꯦ ꯉꯁꯤ
ꯎꯝ ꯅꯪ ꯁꯤ ꯂꯣꯏꯔꯒ ꯑꯩ ꯑꯃꯨꯛꯀ ꯇꯧꯔꯛꯀꯦꯀꯣ
ꯍꯥꯥ
ꯑꯩ ꯑꯃꯨꯛꯀ ꯇꯧꯔꯛꯀꯦ ꯌꯥꯕ ꯅꯠꯇ꯭ꯔꯣ
ꯑꯗꯨꯁꯤꯡꯗꯨ ꯁꯤꯗ ꯍꯥꯏꯕ ꯌꯥꯗꯦꯅꯤꯅ
ꯑꯣ ꯅꯠꯇꯦ ꯑꯩꯅ ꯍꯥꯏꯕꯗꯤꯅꯦ ꯋꯥꯆꯦꯞꯇ ꯀꯣꯜ ꯇꯧꯔꯛꯀꯦ ꯍꯥꯏꯕ
ꯌꯥꯥꯏ
ꯑꯥ
ꯑꯩ ꯕꯣꯜꯒꯤ ꯃꯔꯝꯗ ꯍꯪꯒꯦ ꯇꯧꯕꯅꯤꯅ ꯅꯪꯉꯣꯟꯗ
ꯎꯝ
ꯀꯔꯤ ꯖꯔꯃꯅꯤꯒ ꯐ꯭ꯔꯥꯟꯁꯀꯅꯦ ꯍꯥꯏꯕ ꯅꯪꯁꯦ
ꯎꯝ ꯖꯔꯃꯗ ꯂꯩ ꯍꯧꯈꯔ
ꯂꯩꯍꯧꯈ꯭ꯔꯦ ꯂꯩ ꯅꯅ ꯅꯪꯅ ꯄꯨꯕ ꯀꯩꯗꯧꯒꯦ ꯂꯩꯍꯟꯗꯕꯤꯗ
ꯑꯩꯩꯅ ꯄꯨꯍꯟꯒꯦ ꯇꯧꯕꯗꯣ ꯑꯩꯈꯣꯏꯒꯤ ꯇꯤꯝꯃꯦꯠꯇꯣ ꯌꯥꯗ꯭ꯔꯦꯅꯦ ꯃꯣꯏꯗ
ꯌꯥꯖꯦ
ꯌꯥꯗ꯭ꯔ
ꯊꯪꯗꯦ ꯇ꯭ꯔꯦꯅꯤꯡꯒ ꯑꯗꯨꯗꯤ ꯑꯣꯏꯀꯣ
ꯇꯥꯛꯄꯤ ꯇꯝꯕꯤꯅꯤꯉꯥꯏ ꯃꯤ ꯈꯔ ꯊꯤꯗ꯭ꯔꯗꯤ ꯌꯥꯔꯔꯣꯏ ꯃꯣꯏ ꯈꯔ ꯁꯣꯜꯂꯦ
ꯅꯁꯦ ꯀꯣꯁꯂ
ꯍꯝ
ꯀꯣꯆ ꯅꯠꯇ꯭ꯔꯁꯨ ꯁꯨꯝ ꯁꯞꯄꯣꯔꯠ ꯇꯧꯕꯗꯤ ꯍꯪꯉꯤꯅ
ꯎꯝ ꯅꯣꯏ ꯆꯦ ꯅꯣꯏ ꯆꯦ ꯑꯍꯜꯂꯣ ꯌꯨꯝꯄꯥꯅꯤꯗ
ꯑꯥꯎ ꯑꯩ ꯍ ꯇꯀ ꯏꯁꯄꯤꯤꯔꯦꯗ ꯆꯍꯤꯍꯤ ꯇꯔꯦꯠ ꯅꯤꯄꯥꯜꯒꯨꯝꯕ ꯁꯨꯔꯝꯒꯅꯤ
ꯑꯣꯝ ꯅꯣꯏ ꯥꯏ ꯑ ꯆꯣꯗ
ꯎꯝ ꯐꯣꯏꯕꯥ ꯀꯗꯕ ꯍꯥꯏꯗꯅ ꯍꯥꯥ
ꯅꯣꯏ ꯇꯤꯚꯤ ꯌꯦꯡꯃꯤꯟꯅꯕ꯭ꯔꯕ ꯍꯧꯖꯤꯛ
ꯎꯝ ꯑꯩ ꯍꯧꯖꯤꯛꯇꯤ ꯀꯩꯅꯣ ꯃꯄꯥꯟꯗ ꯊꯣꯛꯏꯑ ꯍꯥꯏꯗꯤ ꯕꯦꯛꯒ꯭ꯔꯥꯎꯟ ꯅꯣꯏꯁ ꯀꯩꯀꯥ ꯂꯩꯒꯗ꯭ꯔꯥ ꯈꯟꯕꯒꯤ ꯍ
ꯎ
ꯃꯄꯜꯗ ꯊꯣꯛꯑꯒ ꯁꯥꯔꯤꯅꯤ
ꯑꯣꯀꯦ